ꯍꯜꯂꯣ
ꯇꯥꯕ꯭ꯔꯥ ꯁꯦꯡꯅ
ꯑꯥ ꯑꯥ ꯇꯥꯔꯦ ꯇꯥꯔꯦ ꯐꯖꯅ ꯇꯥꯏꯍꯦ ꯁꯦꯡꯅ
ꯑꯣ ꯀꯩꯗꯧꯔꯝꯃꯤꯅꯣ ꯂꯥꯏꯔꯤꯛ ꯄꯥꯔꯝꯃꯤꯔꯣ
ꯑꯩꯒꯤꯗꯤ ꯇꯥꯛ ꯀꯗꯥꯥꯏꯗꯒꯤꯅꯣꯗ
ꯋꯥꯔꯦꯅꯦ ꯅꯪ ꯉꯁꯥꯏ ꯂꯥꯏꯕꯦꯔꯤꯗ ꯌꯥꯝ ꯁꯨꯝ ꯍꯥꯏ ꯑꯌꯨꯛꯇ ꯍꯥꯏꯔꯝꯕꯗꯨꯗ ꯂꯥꯏꯕꯦꯔꯤꯗ ꯂꯥꯏꯔꯤꯛꯀ ꯄꯥꯔꯝꯗꯧ ꯃꯥꯟꯕ ꯍꯧꯖꯤꯛꯇꯣ ꯑꯗꯨꯗꯨꯒꯤ ꯁꯨꯝ ꯍꯪꯉꯛꯏꯅꯦ
ꯂꯥꯏꯔꯤꯛꯇꯣ ꯎꯗꯥ ꯀꯨꯏꯔꯦ ꯅꯣꯡ ꯅꯤꯅꯤ ꯁꯨꯔꯦ ꯎꯗꯥꯕꯥ
ꯍꯣꯏꯅꯦ ꯅꯣꯏꯒꯤꯗꯤ ꯑꯦꯛꯖꯥꯝꯁꯨ ꯋꯥꯠꯂꯤꯌꯦ ꯄꯥꯔꯨꯒꯤꯅꯨ ꯀꯥꯎꯒꯤꯅꯕꯅꯦ ꯍꯌꯦꯡ ꯅꯛꯁꯤꯜꯂ ꯄꯥꯎ ꯂꯥꯏꯛ ꯍꯥꯏꯁꯤꯗꯤ ꯍꯌꯦꯡ ꯑꯦꯛꯖꯥꯝꯅꯦ ꯍꯥꯏꯕꯩ ꯉꯁꯤꯗ ꯄꯥꯗꯧꯅꯤ
ꯑꯈꯣꯏ ꯑꯦꯛꯖꯥꯝꯗꯣ ꯋꯥꯠꯂꯤ ꯋꯥꯠꯂꯤ ꯍꯥꯏꯕ ꯑꯈꯣꯏꯗꯤ ꯑꯣꯒꯁꯇꯅꯦ ꯍꯥꯏꯕ ꯍꯧꯖꯤꯛ ꯇꯥꯏꯝ ꯇꯦꯕꯜ ꯊꯣꯛꯑꯦꯕ ꯑꯣꯒꯁꯇ ꯇꯥꯔꯦ ꯍꯥꯏꯕ ꯈꯣꯏꯗꯤ ꯀꯩꯅꯣꯕ ꯁꯨ ꯌꯥꯝ ꯊꯦꯡꯅ ꯇꯧꯍꯜꯂꯤꯁꯤ ꯃꯣꯏꯅ
ꯑꯩ ꯑꯣꯒꯁꯀꯤ ꯑꯦꯛꯖꯥꯝꯗꯣ ꯑꯩ ꯑꯣꯟꯊꯣꯛꯅ ꯄꯥꯝꯖꯒ꯭ꯔꯦ ꯑꯈꯣꯏꯒꯤ ꯑꯣꯏꯔꯗꯤ ꯅꯨꯡꯉꯥꯏꯒꯅꯤ ꯌꯥꯝꯅ ꯑꯩꯅ ꯄꯦꯟꯖꯒꯅꯤ
ꯥ ꯒꯤꯅꯣ ꯁꯚꯦꯟꯗꯒꯤꯔꯥ
ꯁꯚꯦꯟꯗꯒꯤ ꯊꯥꯒꯅꯤ ꯗꯨꯒ ꯐꯤꯐꯇꯤꯟꯗ ꯂꯣꯏꯔꯅꯤ ꯑꯗꯨꯒ ꯇ꯭ꯋꯦꯟꯇꯤ ꯊ꯭ꯔꯤ ꯇ꯭ꯋꯦꯟꯇꯤ ꯐꯣꯔ ꯗꯥꯏꯗ ꯗꯤꯖꯥꯔꯠ ꯇꯨꯏꯁꯟꯒꯤ ꯄꯤꯕꯥ ꯑꯃꯨꯛ ꯆꯠꯀꯅꯤ ꯕꯣꯝ ꯑꯆꯧꯕ ꯑꯃꯁꯨ ꯋꯥꯠꯂꯤ ꯄꯣꯈꯥꯏꯗꯧꯕ ꯑꯗꯨꯅ ꯊꯕꯛꯁꯦ ꯄꯜꯂꯒ ꯄꯦꯟꯗꯤꯡꯗ ꯌꯥꯝ ꯂꯩꯔꯤ ꯑꯩꯁꯦ
ꯑꯈꯣꯏꯁꯨ ꯗꯦꯠ ꯑꯈꯣꯏ ꯗꯦꯠ ꯁꯚꯦꯟꯗ ꯁꯣꯌꯝꯒꯤꯗꯨꯕꯨꯗꯤ ꯊꯥꯗꯣꯏꯅꯦꯕ ꯑꯗꯨꯒ ꯑꯦꯛꯖꯥꯝ ꯑꯇꯣꯞꯄ ꯗꯤꯄꯥꯔꯠꯃꯦꯟꯒꯤꯅ ꯀꯩꯅꯣ ꯑꯥ ꯑꯣꯒꯁꯇ ꯇꯧꯗꯣꯏꯅꯦꯕ ꯑꯗꯨꯃꯥꯏ ꯍꯥꯏꯔꯦꯑꯦ ꯑꯗꯣ ꯈꯪꯗꯦ ꯅꯣꯏ ꯍꯨꯖꯤꯛ ꯇꯧꯊꯣꯛꯄꯗꯨꯅꯗꯤ ꯐꯗꯧ ꯃꯥꯜꯂꯦ ꯍꯥꯏꯗꯤ ꯁꯨꯝ ꯊꯦꯡꯗꯒꯤꯕꯗꯣ ꯐꯠꯇꯦꯗꯅ ꯃꯊꯪꯒꯤ ꯁꯦꯃꯤꯁꯇꯔꯗ ꯁꯣꯏꯗꯣꯏꯅꯤꯗꯅ
ꯍꯣꯏ ꯑꯗꯨꯕꯨꯗꯤ ꯆꯨꯝꯃꯦ ꯑꯈꯣꯏꯅꯅꯦ ꯁꯨꯝ ꯂꯥꯏꯔꯤꯛꯇꯣ ꯄꯥꯗꯥꯕ ꯌꯥꯃꯟꯕꯒꯤ ꯊꯦꯡꯕꯗꯣ ꯄꯥꯝꯕꯩ ꯋꯥꯅꯤꯗ ꯁꯨꯝ ꯊꯣꯛꯈꯤꯕꯗꯨꯅꯕꯨꯗꯤ ꯋꯥꯏ ꯁꯪꯗꯣꯏꯅꯦ ꯂꯣꯏꯔꯒ ꯍꯥꯡꯉꯥ ꯂꯩꯕꯗꯨꯕꯨꯅꯕꯨꯗꯤ ꯑꯈꯣꯏꯅ ꯑꯃꯨꯛ ꯑꯦꯛꯖꯥꯝ ꯂꯣꯏꯔꯒ ꯎꯝ
ꯍꯥꯏꯌꯣ‌ ꯍꯥꯏꯔꯣ
ꯑꯦꯛꯖꯥꯝ ꯂꯣꯏꯔ ꯅꯨꯡꯉꯥꯏꯔꯛꯄꯗ ꯅꯣꯏꯒꯤꯅ ꯑꯃꯨꯛ ꯃꯩ ꯍꯧꯕ ꯃꯇꯝ ꯑꯣꯏꯗꯣꯏꯅꯦ ꯍꯥꯏꯕ ꯗꯨꯒꯤ ꯋꯥꯅꯤ꯫
ꯃꯥꯅꯤ ꯃꯥꯅꯤ ꯃꯥꯅꯤ ꯅꯣꯏꯃꯨꯛ ꯍꯧꯕ ꯑꯈꯣꯏꯃꯨꯛ ꯍꯧꯕ ꯑꯗꯨ ꯂꯥꯏꯔꯤꯛꯁꯤꯗꯤ ꯁꯨꯡꯄꯥ ꯄꯥꯅꯤꯡꯗꯦꯗ ꯀꯥꯏꯗꯩꯅꯣ ꯂꯥꯏꯔꯤꯛ ꯌꯥꯝ ꯄꯥꯅꯤꯡꯗꯦ
ꯇꯥꯏ ꯑꯗꯨ ꯗ꯭ꯔꯃꯥ ꯁꯤꯅꯦ ꯌꯦꯡꯅꯤꯡꯉꯤꯕꯅꯦ ꯑꯩ
ꯂꯥꯏꯔꯤꯛ ꯄꯥꯅꯤꯡꯅꯕ ꯒꯨꯂꯤꯒꯨꯝꯕ ꯊꯣꯛꯇꯖꯥꯠꯔꯣ
ꯎꯝ ꯍꯪ ꯌꯥꯕꯖꯥꯠꯅꯤꯅꯦ ꯐꯥꯔꯃꯥꯁꯤꯗ ꯂꯩꯒꯗꯔꯅ
ꯂꯥꯏꯔꯤꯛꯒꯨꯝꯕ ꯂꯥꯏꯔꯤꯛ ꯑꯗꯨ ꯍꯦꯛ ꯆꯥꯁꯟꯕꯒ ꯂꯥꯏꯔꯤꯛꯁꯦ ꯍꯦꯛꯇ ꯄꯥꯅꯤꯡꯕ ꯑꯣꯏ ꯗꯤ ꯑꯗꯨ ꯒꯨꯂꯤꯖꯦ ꯌꯥꯝ ꯁꯤꯠꯂꯣꯏꯗ꯭ꯔꯥ
ꯁꯤꯇꯧꯅꯦ ꯑꯗꯨꯗꯤ ꯁꯥꯏꯟꯇꯤꯁꯅꯦ ꯇꯧꯔꯤꯈꯩꯖꯦ ꯑꯗꯨꯒꯨꯝꯕ ꯒꯨꯂꯤꯗꯤ ꯁꯥꯅꯤ ꯈꯪꯗꯦꯅꯦ ꯃꯣꯏ
ꯌꯥꯗꯦꯗ ꯃꯣꯏ ꯍꯩꯇꯦꯗ ꯃꯣꯏ ꯍꯩꯇꯦꯗ ꯃꯣꯏ
ꯀꯩ ꯇꯧ ꯂꯩꯔꯤꯒꯦ ꯁꯥꯇ꯭ꯔ ꯃꯌꯥꯝꯖꯦ ꯈꯔ ꯌꯣꯛꯈꯠꯅꯕ ꯒꯨꯂꯤ ꯑꯃꯝꯇꯗꯤ ꯄꯨꯊꯣꯔꯛꯇꯦ
ꯆꯥꯛ ꯂꯥꯝꯃꯦꯕꯦ ꯑꯩꯗꯤ ꯍꯨꯖꯤꯛ
ꯑꯩ ꯅꯣꯏꯕꯨꯗꯤ ꯂꯥꯝꯃꯝꯃꯅꯤ ꯑꯩꯅ ꯁ꯭ꯋꯥꯏꯗ ꯊꯟꯕꯒꯤ ꯑꯋꯥꯕꯒꯤ ꯐꯦꯁꯇ ꯁꯤꯟꯗꯅꯤ ꯂꯩꯁꯤꯅ
ꯅꯪꯗꯤ ꯂꯥꯝꯗ꯭ꯔꯣ
ꯂꯥꯝꯗꯦ ꯑꯩꯗꯣ ꯁꯤꯡꯖꯨ ꯕꯣꯔꯥꯒꯅꯦ ꯆꯥꯛ ꯀꯣꯝꯄꯛꯑꯝꯒ ꯆꯥꯔꯒꯅꯦ ꯑꯩꯅ ꯂꯥꯛꯏꯁꯦ ꯑꯗꯨꯅ
ꯑꯩ ꯋꯥꯠ ꯂꯥꯝꯗ꯭ꯔꯤ ꯌꯥꯝ ꯊꯤꯅ ꯊꯜꯂꯤ ꯈꯧꯔꯤ ꯌꯧꯔꯤꯌꯦ
ꯋꯥꯔꯤ ꯁꯟꯅꯁꯤ ꯂꯥꯛꯑꯣ ꯑꯗꯨ ꯅꯣꯏ ꯀꯩ ꯎꯝ ꯍꯥꯏꯔꯣ ꯍꯥꯠ ꯏꯕꯥꯅꯤ ꯊꯦꯡꯖꯟꯅꯔꯦ ꯍꯛꯇ ꯄꯨꯟꯖꯟꯅꯔꯦ ꯑꯥ ꯅꯣꯏꯒꯤ ꯉꯁꯥꯏ ꯀꯩ ꯏꯟꯖꯥꯡ ꯆꯥꯒꯦ ꯍꯪꯒꯦ ꯇꯧꯕ ꯑꯩꯗꯤ
ꯑꯌꯨꯛꯇꯨꯗꯤ ꯀꯩꯁꯨ ꯆꯥꯗꯦ ꯑꯗꯨ ꯉꯁꯥꯏ ꯀ꯭ꯂꯥꯁꯅꯦ ꯇꯧꯅꯤ ꯇꯧꯔꯣꯏ ꯇꯧꯕꯗꯩ ꯆꯠꯅꯤꯡꯇ ꯆꯠꯅꯤꯡꯇ ꯎꯄꯥꯥꯏ ꯂꯩꯇꯗ ꯆꯠꯂꯦ ꯑꯗꯨꯗꯨꯒ ꯍꯜꯂꯛꯄꯁꯤꯗ ꯏꯃꯥꯟꯅꯕꯤ ꯑꯃꯅ ꯁꯤꯡꯖꯨ ꯆꯥꯅꯤꯡꯉꯦ ꯁꯤꯡꯖꯨ ꯆꯥꯅꯤꯡꯉꯦ ꯁꯤꯡꯖꯨ ꯁꯨꯖꯦꯅ ꯁꯤꯡꯖꯨꯗꯨ ꯁꯨꯔꯦ ꯆꯥꯛ ꯊꯥꯒꯠꯂꯦ ꯑꯗꯨꯒ ꯆꯥꯔꯨꯔꯒꯅꯦ ꯑꯩꯅ ꯂꯥꯛꯏꯁꯦ
ꯀꯅꯥꯅꯣ ꯂꯥꯎꯋꯤꯗꯨꯕꯣ ꯅꯪ
ꯅꯣꯏ ꯅꯨꯄꯤ ꯑꯃꯅꯦ ꯅꯨꯄꯤ ꯑꯃ ꯐꯤꯗꯨ ꯃꯈꯨꯠꯅ ꯄꯥꯏꯔ ꯊꯥꯗꯒ꯭ꯔꯕ ꯈꯪꯗꯦꯌꯦ ꯃꯥꯏꯗꯣ ꯑꯗꯨꯒ ꯂꯥꯎꯁꯨ ꯂꯥꯎꯔꯤꯌꯦ
ꯑꯁ
ꯑꯣ ꯃꯥꯏꯗꯨ ꯀꯩꯅꯣ ꯇꯧꯕ ꯃꯥꯜꯂꯤ ꯇꯤꯂꯥꯏꯈꯨꯝꯕꯤ ꯄꯛꯄ ꯃꯥꯜꯂꯦ ꯑꯗꯨꯏ ꯊꯥꯗꯒꯤꯕꯅꯤ ꯃꯥꯗꯨ ꯈꯪꯗꯅ
ꯎꯝ ꯎꯝ
ꯃꯥ ꯃꯥ ꯈꯪꯒꯟꯕ ꯃꯥꯜꯂꯦ ꯈꯔ ꯈꯪꯒꯟꯕ ꯃꯥꯜꯂꯦ ꯈꯔ
ꯑꯧ ꯑꯧ ꯈꯪꯒꯟꯕ ꯃꯥꯜꯂꯦ
ꯂꯥꯏꯈꯨꯝꯕꯤꯅ ꯇꯤꯛꯑꯒ ꯑꯃ ꯁꯤ ꯍꯥꯏꯕꯗꯣ
ꯑꯥ ꯇꯥꯗ꯭ꯔꯤꯌꯦ ꯑꯁ ꯃꯥ ꯑꯗꯨ ꯈꯪꯉꯝꯗꯧ ꯃꯥꯜꯂꯦ ꯑꯗꯨꯅ ꯃꯥꯜꯂꯦ ꯃꯥꯅ ꯊꯥꯗꯒ꯭ꯔꯤꯗꯣ ꯃꯥ ꯁꯤꯔꯗꯤꯅꯀꯣ ꯇꯤꯔꯥꯏꯈꯨꯝꯕꯤꯅ ꯑꯣ
ꯇ꯭ꯔꯥꯏꯈꯨꯝꯕꯤꯅ ꯆꯤꯛꯑꯒ ꯁꯤ ꯑꯌꯦ ꯇꯔꯥꯏꯈꯨꯝꯕꯤꯅꯕꯨ ꯆꯤꯛꯅꯕ꯭ꯔꯣꯕ
ꯑꯩ ꯈꯪꯗꯦ ꯑꯩ ꯁꯨꯡꯊꯦꯡ ꯊꯦꯡꯅꯗ꯭ꯔꯤꯀꯣ ꯑꯗꯨꯃꯗꯤ ꯑꯗꯨꯅꯅꯤ
ꯇꯤꯂꯥꯏꯈꯨꯝꯕꯤ ꯆꯨꯕꯗꯤ ꯈꯪꯉꯤ ꯆꯤꯛꯄꯗꯤ ꯈꯪꯗꯦ ꯑꯩꯗꯤ
ꯑꯩꯁꯨ ꯈꯪꯗ꯭ꯔꯤ ꯑꯗꯨ ꯊꯣꯛꯄ ꯌꯥꯏ ꯀꯔꯝꯕ ꯃꯈꯜꯒꯤ ꯇꯤꯂꯥꯏꯈꯨꯝꯕꯤꯅꯣꯝꯗꯤ ꯑꯣꯏꯔꯝꯃꯅꯤ ꯇꯤꯂꯥꯏꯈꯨꯝꯕꯤ ꯈ꯭ꯔ ꯍꯥꯏꯕ꯭ꯔꯤꯠꯀꯨꯝꯕ
ꯇꯤꯂꯥꯏꯈꯨꯝꯕꯤ ꯃꯌꯥ ꯆꯧꯕꯤ ꯑꯣꯏꯔꯝꯗꯧ ꯃꯥꯜꯂꯦ
ꯃꯌꯥꯆꯧꯕꯤ ꯑꯪ ꯈꯨꯖꯤꯟ ꯁꯥꯡꯕꯤ
ꯍꯣꯏ ꯑꯗꯨ ꯍꯧꯖꯤꯛꯇꯤ ꯀꯩ ꯀꯩ ꯇꯧꯗꯧ ꯂꯩꯒꯦ ꯍꯧꯖꯤꯛ
ꯑꯩꯁꯦ ꯀꯩꯝ ꯇꯧꯗꯧꯕ ꯂꯩꯇꯦ ꯁꯨꯝ ꯁ꯭ꯋꯥꯏꯗ ꯑꯁꯪ ꯑꯃꯥꯟ ꯈꯔ ꯌꯦꯡꯗꯅ ꯈꯣꯠꯇꯅ ꯑꯀꯣꯏꯕꯒꯤ ꯐꯤꯕꯝꯁꯦ ꯆꯤꯡꯌꯥ ꯇꯝꯌꯥ ꯂꯧꯕꯨꯛ ꯂꯝꯍꯥꯡꯃꯛ ꯅꯠꯇ꯭ꯔꯒꯁꯨ ꯂꯝꯄꯥꯛ ꯅꯥꯄꯤ ꯑꯁꯣꯡꯕ ꯃꯌꯥꯝꯁꯤ ꯌꯦꯡꯉꯒ ꯑꯩ ꯅꯨꯡꯁꯤꯠ ꯆꯥꯔꯤ
ꯑꯗꯨꯗꯤ ꯌꯥꯝꯅ ꯅꯨꯡꯉꯥꯏꯅꯤ ꯑꯩꯗ ꯂꯩꯔꯒ ꯑꯗꯨꯝ ꯇꯨꯝꯃꯒ ꯂꯩꯔꯦ ꯑꯩꯗꯤ ꯆꯥꯛꯁꯨ ꯂꯥꯝꯃꯤ
ꯎꯝ ꯎꯝ ꯅꯣꯏ ꯅꯃꯥꯟꯅꯕꯤ ꯑꯃ ꯏꯔꯨꯖꯕ ꯆꯠꯈꯤ ꯍꯥꯏꯗꯥꯏꯅꯦ ꯃꯥ ꯍꯜꯂ ꯆꯥꯂꯣꯅꯤ ꯍꯥꯏꯕ꯭ꯔꯥ
ꯃꯥꯗꯣ ꯍꯜꯂꯛꯈ꯭ꯔꯦ ꯗꯨ ꯀꯥꯏ ꯆꯠꯈꯔ ꯈꯪꯗꯦ ꯁꯤ ꯎꯈꯤꯗ꯭ꯔꯦ ꯀꯥꯏ ꯂꯩꯈꯔꯝꯅꯣ ꯈꯪꯗꯦ
ꯑꯣ ꯆꯥꯗꯣ ꯃꯥ ꯍꯦꯛ ꯂꯣꯜꯍꯜꯂꯣ ꯑꯗꯨꯒ ꯅꯣꯏ ꯊꯛꯇꯣꯛꯑꯣ
ꯍꯣꯏ ꯊꯛꯇꯣꯛꯀꯦ
ꯎꯝ
ꯅꯨꯡꯉꯥꯏꯔꯤ ꯅꯨꯡꯁꯤꯠꯁꯤꯁꯨ ꯌꯥꯝ ꯍꯪꯆꯤꯠ ꯌꯥꯝ ꯂꯥꯡ ꯑꯦ ꯃꯥꯜꯂꯪꯕꯁꯤ ꯁꯣ ꯍꯪꯆꯤꯠ ꯂꯥꯡꯕ
ꯑꯗꯨꯅꯦ ꯑꯗꯨ ꯑꯩꯈꯣꯏ ꯁꯤꯗ ꯑꯩꯈꯣꯏ ꯀꯥꯗꯣ ꯑꯗꯨꯗꯨꯅꯦ ꯅꯨꯡꯗꯥꯡꯗꯅꯦ ꯌꯥꯝ ꯁꯥꯏꯌꯦ ꯑꯩꯒꯤ ꯀꯥꯗꯣ ꯅꯨꯡꯁꯥ ꯍꯥꯏꯗꯤ ꯐ ꯊꯥꯕꯗꯨꯁꯨꯅꯦ ꯑꯩꯒꯤ ꯐꯃꯨꯡꯁꯤꯗꯅꯦ ꯀꯥꯡꯒꯟ ꯁꯦ ꯑꯩꯒꯤꯗꯤ ꯌꯥꯝꯅ ꯍꯨꯡꯉꯦꯕ ꯊꯥꯕꯩ ꯇꯥꯏꯞ ꯇꯧꯋꯦꯕ ꯂꯟꯗꯕ ꯑꯗꯨꯗꯨꯒꯤ ꯌꯥꯝ ꯅꯨꯡꯁꯤꯠꯁꯨ ꯑꯝ ꯆꯪꯉꯛꯇꯦ ꯑꯩꯗꯤ ꯌꯥꯝ ꯁꯥꯏꯌꯦ ꯑ ꯅꯨꯡꯗꯥꯡꯗ
ꯅꯣꯏꯁꯤꯅꯅꯦ ꯍꯣꯏ ꯑꯩꯈꯣꯏ ꯀꯥꯗꯨꯁꯨ ꯁꯥꯏꯌꯦꯕ ꯅꯣꯏꯁꯤꯅ ꯑꯃꯨꯛ ꯗꯥꯏꯔꯦꯛ ꯃꯇꯣꯟ ꯑꯣꯏꯒ ꯈꯤꯕꯩ ꯍꯥꯏꯗꯣꯏꯔꯥ ꯍꯦꯟꯅ ꯁꯥꯔꯝꯗꯧ ꯃꯥꯟꯕꯗꯣ ꯍ꯭ꯏ ꯃꯈꯥꯒꯤꯗꯨꯅ ꯑꯃꯨꯛ ꯈꯔ ꯏꯪꯕꯅꯦꯕ ꯐ꯭ꯂꯣꯔ ꯒ꯭ꯔꯥꯎꯟ ꯁꯣꯗꯅ ꯑꯃꯨꯛ ꯑꯩꯈꯣꯏꯗꯨꯅ ꯑꯃꯨꯛ ꯃꯌꯥꯏ ꯑꯣꯏꯔꯕꯝꯅꯤꯅ ꯈꯔ ꯐꯔꯦ ꯑꯗꯩ ꯅꯣꯏꯁꯤꯕꯨꯗꯤ ꯍꯈꯣꯏ ꯁꯥꯔꯝꯃꯅꯤ ꯍꯣꯏ ꯅꯪꯒꯤꯗꯣꯃꯛ ꯀꯥꯡꯒꯟꯗ ꯑꯩꯈꯣꯏꯒꯤ ꯖꯥꯂꯤ ꯑꯣꯏꯗꯕꯒꯤꯁꯨ ꯑꯣꯏꯔꯝꯒꯅꯤ ꯑꯗꯨꯒꯤ ꯅꯨꯡꯁꯤꯠ ꯆꯪꯗꯕ ꯑꯩꯗꯤ ꯀꯥꯡꯈꯜ ꯉꯁꯤ ꯌꯦꯠꯇ꯭ꯔꯦ ꯐꯥꯠꯇꯣꯛꯑꯒꯅꯤ ꯇꯨꯝꯃꯤꯁꯤ
ꯑꯩꯁꯨ ꯀꯥꯡꯒꯜ ꯃꯄꯥꯟꯗ ꯇꯨꯝꯃꯤꯅꯦ ꯑꯗꯨ ꯀꯥꯡ ꯆꯤꯛꯀꯅꯦꯅ ꯑꯃꯨꯛꯁꯨ ꯀꯤꯖꯕ
ꯐꯦꯟꯗꯨ ꯀꯟ ꯊꯥꯔꯗꯤ ꯆꯤꯛꯇꯝꯅꯤꯍꯦ ꯀꯩꯁꯨ ꯑꯩ ꯑꯗꯨꯃꯥꯏꯅ ꯑꯗꯨꯝ ꯇꯧꯋꯦ
ꯎꯝ ꯍꯣꯏ ꯒꯨꯗ ꯅꯥꯏꯠꯄꯨꯗꯤ ꯊꯥꯕꯨꯗꯤ ꯊꯥꯕꯤꯌꯦ ꯑꯗꯨꯒ ꯐꯦꯟꯁꯨ ꯊꯥꯏ
ꯅꯪꯗꯤ ꯆꯠꯂꯨꯕꯣ ꯃꯣꯏ ꯉꯁꯥꯏꯒꯤ ꯑꯃ ꯕꯦꯁ ꯈꯦꯠꯄꯒꯤ ꯏꯁꯄꯣꯔꯠꯁ ꯀ ꯀꯦ ꯀꯩꯀꯩ ꯍꯧꯗꯣꯛꯄꯒꯤꯗꯣ ꯀꯅꯥ ꯀꯅꯥ ꯆꯠꯂꯤꯅꯣ ꯅ ꯅꯣꯏ ꯀꯌꯥ ꯆꯠꯀꯦꯕ
ꯑꯩꯒ ꯑꯩꯈꯣꯏ ꯏꯃꯥꯟꯅꯕꯤ ꯑꯃꯒ ꯆꯠꯄꯅꯦ ꯑꯩꯈꯣꯏ ꯑꯅꯤ ꯑꯗꯨꯒ ꯑꯩꯗꯣ ꯂꯧꯕ ꯂꯥꯛꯑꯦ ꯃꯣꯏꯅ ꯑꯩꯗꯤ ꯗ꯭ꯔꯦꯁꯇꯣ ꯂꯩꯇꯦꯕ ꯑꯗꯨ ꯗ꯭ꯔꯦꯁ ꯂꯩꯇꯦ ꯄꯨꯔꯛꯇꯦꯕ ꯑꯗꯨꯒꯤ ꯃꯤꯉꯣꯟꯗ ꯋꯥꯏꯕꯤꯔꯦ ꯃꯣꯏꯅ ꯑꯗꯨꯒ ꯆꯠꯂꯦ ꯂꯥꯛꯑꯣ ꯅ ꯃꯤ ꯂꯩꯇꯔ꯭ꯦ ꯅ ꯑꯗꯨꯒ ꯆꯠꯂꯨꯔꯦ ꯑꯗꯨꯒ ꯍꯜꯂꯑꯦ ꯑꯗꯨꯒ ꯑꯩꯈꯣꯏ ꯏꯃꯥꯟꯅꯕꯤ ꯑꯅꯤ ꯂꯩꯌꯦ ꯑꯗꯨꯅ ꯔꯤꯐ꯭ꯔꯦꯁꯃꯦꯟꯗꯣ ꯄꯨꯔꯛꯑꯣꯅ ꯍꯥꯏꯍꯧꯕꯅꯦꯕ ꯑꯗꯨ ꯃꯣꯏꯗꯤ ꯔꯤꯐ꯭ꯔꯦꯁꯃꯦꯟꯒ ꯗꯦ ꯑꯗꯣ ꯑꯩꯅ ꯄꯨꯔꯛꯄꯒꯤ ꯃꯕꯥꯅꯤ ꯁꯥꯎꯔꯤ
ꯑꯣ ꯑꯣ ꯑꯣ ꯅꯨꯡꯉꯥꯏꯇꯦ ꯌꯥꯝꯅ ꯍꯥꯏꯗꯤ ꯔꯤꯐꯔ꯭ꯦ ꯁ ꯃꯦꯟ ꯄꯨꯔꯛ ꯇꯧꯔꯝꯅꯦꯅ ꯍꯔꯥꯎ ꯉꯥꯏꯖꯔꯝꯗꯣꯏꯅꯦꯕ
ꯍꯣꯏ ꯑꯩꯅ ꯏꯁꯤꯡ ꯕꯣꯇꯜ ꯑꯃ ꯄꯨꯔꯛꯑꯦꯕ ꯑꯩꯅ ꯊꯛꯄꯒꯤ ꯑꯗꯨ ꯃꯣꯏꯈꯩ ꯁꯤꯗ
ꯑꯣ ꯑꯁ ꯌꯥꯝ ꯅꯨꯡꯉꯥꯏꯇꯦꯉꯣ ꯋꯥꯔꯤꯁꯦ ꯃꯣꯏꯅ ꯀꯥꯏꯔꯝꯒꯗꯕ ꯊꯃꯣꯏꯗꯣ ꯎꯝ ꯑꯩ ꯑꯩ ꯈꯪꯉꯦ ꯑꯗꯣ ꯑꯩ ꯏꯁꯥꯃꯛ ꯌꯥꯎꯗ꯭ꯔꯒꯁꯨ
ꯎꯝ ꯅꯣꯏ ꯍꯣꯔꯦꯟ ꯅꯨꯡꯗꯥꯡꯗꯤ ꯀꯩ ꯏꯟꯁꯥꯡ ꯆꯥꯗꯣꯏꯅꯣ
ꯅꯨꯃꯤꯗꯥꯡꯁꯦ ꯆꯥꯛ ꯊꯣꯡꯗꯧ ꯃꯥꯟꯗ꯭ꯔꯦ ꯑꯩ ꯄꯨꯛꯁꯦ ꯌꯥꯝ ꯊꯤꯅ ꯊꯜꯂꯦ ꯑꯗꯨꯅ ꯍꯣꯔꯦꯟ ꯃꯔꯛꯇ ꯂꯥꯝꯗ ꯂꯥꯝꯃꯛꯑꯒꯅ ꯆꯥꯒꯨꯝꯕ ꯑꯃ ꯂꯣꯜꯂ ꯊꯛꯀꯅꯤ ꯑꯗꯨ ꯅꯠꯇꯅ ꯑꯩ ꯆꯥꯛ ꯅꯨꯡꯒꯗꯤ ꯇꯧꯔꯔꯣꯏ ꯌꯥꯝ ꯊꯜꯂꯦꯕ ꯑꯩ ꯍꯨꯖꯤ
ꯑꯗꯣ ꯑꯩꯗꯤ ꯆꯥꯛ ꯆꯥꯗꯕꯁꯦ ꯍꯦꯛꯇ ꯉꯝꯗꯦ ꯑꯩꯗꯤ ꯆꯥꯛꯃꯤꯅꯦꯕ ꯑꯩꯗꯤ
ꯂꯩꯕꯅꯦ ꯍꯦ ꯃꯤ ꯃꯤ ꯃꯤꯒꯤ ꯃꯁꯥꯏ ꯋꯥꯅꯤ ꯎꯝ
ꯍ ꯆꯥꯛ ꯆ ꯑꯆꯥꯄꯣꯠ ꯆꯥꯔꯖꯨ ꯑꯔ‌‌ꯪ ꯆꯥꯛ ꯈꯤꯇꯪ ꯆꯥꯍꯧꯗꯔꯗꯤ ꯄꯨꯛ ꯊꯟꯗꯕꯒꯤ ꯇꯥꯏꯞ ꯇꯧꯕꯒꯤ ꯇꯥꯏꯞ ꯃꯠ
ꯗꯨ ꯂꯩꯕꯅꯤ ꯎꯝ
ꯍꯣꯏ ꯑꯗꯨꯝ ꯊꯦꯡꯉꯖꯨ ꯆꯥꯛꯁꯤ ꯆꯥꯗ꯭ꯔꯗꯤ ꯊꯦꯡꯉ ꯀꯥꯟꯗ ꯂꯥꯝꯗ꯭ꯔꯦꯗꯅ ꯑꯗꯨꯝ ꯊꯦꯡꯉ ꯀꯥꯟꯗ ꯑꯣꯏꯅ ꯆꯥꯗꯣꯏ ꯕꯥ
ꯍꯣꯔꯦꯟ ꯅꯨꯃꯤꯗꯥꯡꯗꯤ ꯅꯣꯏ ꯀꯩꯀꯩ ꯃꯊꯦꯜ ꯑꯣꯏꯅ ꯍꯣꯠꯅꯔꯅꯤ ꯀꯔꯤ ꯀꯔꯤ ꯄ꯭ꯂꯥꯟ ꯂꯩꯔꯒꯦ
ꯑꯈꯣꯏꯖ‌ꯦ ꯉꯁꯥꯏꯒꯤ ꯁꯧꯒ꯭ꯔꯤ ꯊꯣꯡꯉ‌ꯦꯕ ꯑꯗꯨ ꯁꯧꯒ꯭ꯔꯤꯗꯣ ꯌꯥꯝ ꯏꯕꯥ ꯑꯗꯨꯅ ꯑꯗꯨ ꯎꯝ ꯆꯥꯔꯅꯤ ꯑꯗꯨꯒ ꯑꯇꯣꯞꯄ ꯀꯥꯡꯉꯧꯔ ꯀꯩꯅꯣꯝꯃꯥ ꯒꯥ ꯉꯧꯔꯅꯤ ꯑꯗꯨꯒ ꯆꯥꯔꯅꯤ
ꯑꯣ ꯑꯣ ꯑ‌ꯣ ꯌꯥꯏ ꯍꯥꯎꯕꯅꯤ ꯁ꯭ꯋꯥꯏꯗ ꯏꯃꯥꯟꯅꯕꯤ ꯒꯩ ꯇꯧꯔ ꯄꯨꯂꯞ ꯄꯨꯟ ꯄꯨꯟ ꯄꯨꯟ ꯆꯥꯕ ꯇꯥꯏꯞ ꯄꯨꯡ ꯍꯥꯎꯗ ꯍꯥꯎꯕꯟ ꯍꯥꯎ ꯇꯕꯝ ꯂꯩ
ꯑꯩꯗꯤ ꯀꯥꯡꯁꯣꯏ ꯊꯣꯡꯕꯒꯥꯁꯦ ꯌꯨꯝꯗꯒꯤ ꯍꯣꯁꯇꯦꯜꯗ ꯊꯣꯡꯖꯕꯅꯒ ꯍꯦꯟꯅ ꯍꯥꯎꯕꯩ ꯇꯥꯏꯞ ꯇꯧꯈꯜꯂꯦ
ꯍꯣ ꯍꯣꯏ ꯏꯁꯥꯅ ꯊꯣꯡꯖꯈ꯭ꯔꯦ ꯑꯗꯩ ꯃꯌꯥꯝꯁꯨ ꯆꯥꯃꯤꯟꯅꯔꯦ ꯑꯗꯒꯤ
ꯎꯝ
ꯑꯗꯨ ꯆꯥꯔꯒ ꯑꯗꯨꯝ ꯍꯥꯎꯕꯗꯣ ꯄꯨꯂꯞ ꯆꯥꯃꯤꯟ ꯅꯕꯅꯤꯅ ꯍꯥꯎꯋꯦꯕ ꯑꯈꯣꯏꯅ ꯊ‌ꯣꯡꯖꯔꯒ ꯑꯗꯩꯗꯤ ꯃ‌ꯦꯆꯤꯟ
ꯁꯤꯡ ꯃꯌꯥꯝꯁꯤꯗꯤ ꯁꯣ ꯃꯦꯅꯤ ꯃꯦꯅꯤ ꯆꯤꯡ
ꯎꯝ
ꯑꯩꯒꯤ ꯏꯃꯥꯡꯗ ꯂꯩꯔꯦ ꯁꯤꯡ ꯃꯌꯥꯝ ꯑꯝꯃꯥ
ꯆꯠꯊꯣꯛꯇ꯭ꯔꯕꯣ ꯑꯇꯣꯞꯄ
ꯊꯣꯛꯇ꯭ꯔꯦ ꯑꯌꯨꯛ ꯀꯂꯥꯁ ꯍꯂꯥ ꯑꯒ ꯉꯁꯥꯏ ꯁꯤꯡꯖꯨ ꯆꯥꯎꯔꯦ ꯑꯗꯣ ꯍꯣꯔꯦꯟ ꯉꯍꯥꯛ ꯂꯩꯔꯒꯕꯨꯗꯤ ꯑꯈꯣꯏ ꯏꯃꯥꯟꯅꯕꯤ ꯃꯣꯏꯈꯩ ꯇꯧꯔ ꯋꯥꯛꯀꯤꯡ ꯆꯠꯁꯦꯅ ꯍꯥꯏꯔꯛꯀꯅꯤ ꯑꯗ ꯕꯨꯗꯤ ꯊꯣꯎꯔ ꯅꯤ ꯉꯍꯥꯇꯪ ꯊꯣꯎꯏꯒ‌ꯦ ꯋꯥꯕꯅ ꯁꯤ ꯇꯥꯔꯦ ꯅꯠꯇ꯭ꯔꯗꯤ
ꯍꯣꯏ ꯑꯗꯨꯝ ꯔꯨꯝ ꯃꯅꯨꯡꯗ ꯂꯩꯁꯟꯕꯖꯨ ꯋꯥꯏ ꯌꯥꯝ
ꯅꯨꯄꯥꯏ ꯌꯦ
ꯎꯝ ꯕꯣꯔꯤꯡꯖꯨ ꯆꯨꯁꯜꯂꯤ ꯑꯗꯩ ꯋꯥꯁꯨ ꯌꯥꯝ ꯋꯥꯏ
ꯐꯣꯟ ꯁꯤꯗ ꯌꯦꯡꯉꯒ ꯂꯩꯒꯤꯕꯗꯅꯦ ꯁꯤꯗꯅꯦ ꯑꯃꯨ ꯑꯃꯨꯛ ꯅꯦꯠ ꯌꯥꯔꯛꯇꯕꯗ ꯉꯥꯎꯔꯤꯁꯦ
ꯑꯣ ꯑꯩ ꯉꯁꯤ ꯕꯦꯂꯦꯟꯁ ꯂꯣꯏꯔꯤꯅꯦ ꯍꯥꯏꯕ ꯑꯗꯨꯒꯤ ꯑꯩꯗꯣ ꯉꯥꯎꯔ ꯂꯩꯔꯦ ꯍꯧꯖꯤꯛ
ꯅꯪ ꯄꯣꯊꯥꯖꯔꯣ ꯑꯗꯨꯗꯤ
ꯍ‌ꯣ ꯍꯣ ꯍꯣ ꯍꯣꯏ ꯅꯪ ꯖꯨ ꯐꯖꯟ ꯂꯩꯖꯔꯣ
ꯑ ꯑ ꯑ ꯎꯝ ꯎꯝ ꯊꯝꯃ‌ꯣ ꯊꯝꯃ‌ꯣ‌ ꯎꯝ ꯎꯝ
ꯎꯝ ꯑꯩ ꯊꯝ ꯑꯩ ꯊꯑꯦ ꯑꯩ ꯑꯣꯏꯅ ꯊꯝꯃꯒꯦ
ꯑ‌ꯣ ꯊꯝꯃꯣ ꯊꯝꯃꯣ ꯅꯪꯅ ꯎꯝ